ꯍꯂꯣ ꯑꯣ ꯎ ꯕ ꯍꯂꯣꯕ ꯇꯥꯏꯌꯦ ꯇꯥꯏꯌꯦ ꯎꯝ
ꯀꯔꯤ ꯇꯧꯕ꯭ꯔꯣ
ꯕ꯭ꯔꯣ ꯆꯞ ꯆꯥꯕ ꯂꯖ ꯑ ꯊꯦ ꯆꯥꯕ ꯂꯣꯏꯕꯅꯤꯅ ꯑꯃꯨꯛꯨꯝꯅꯤꯡ ꯆꯥꯕ꯭ꯔꯣ ꯅꯪꯗꯤ ꯉꯁꯤ ꯗꯜ ꯆꯥ ꯂꯣꯏ ꯌꯥꯝ ꯍꯥꯎꯔꯝꯒꯅꯤꯅ ꯑꯗ ꯅꯕꯦ ꯅ ꯃ ꯀꯗꯥ ꯍꯥꯏ ꯊ ꯀꯁꯤ ꯉ ꯀꯔꯤ ꯇꯧ ꯐꯖ ꯅ ꯇꯧꯒ ꯂꯩꯒꯅꯤ ꯀ ꯎꯝ ꯅꯪꯗꯤ ꯀꯔꯤ ꯇꯧꯔꯒ ꯂꯩꯕ꯭ꯔꯥ ꯍꯧꯖꯤꯛꯇꯛꯇꯝ ꯐꯝꯃꯤꯔ ꯎ ꯀꯣꯂꯦꯖꯀꯨꯝꯕ ꯀꯥꯕ꯭ꯔꯥ ꯎꯝ ꯀꯥꯕ ꯂꯣꯏꯈ꯭ꯔꯦ ꯎꯝ ꯑꯗꯨꯝ ꯌꯨꯝꯗ ꯂꯩꯔ ꯍꯧꯖꯤꯛ ꯎꯝ ꯃꯥꯁꯇꯔ ꯇꯧꯗꯕ꯭ꯔꯥ ꯇꯅꯤꯡꯉꯥꯏ ꯀꯩꯅ ꯎꯧꯔꯤꯁꯣ ꯉꯥꯏꯔꯤꯌꯦꯦ ꯍꯣꯏ ꯑꯗꯨꯗꯤ ꯕꯤ ꯑꯦ ꯂꯣꯏꯕꯁꯦ ꯆꯍꯤ ꯀꯌꯥ ꯁꯨꯔꯒꯦ ꯣ ꯑꯦꯕꯗ ꯉꯥꯏꯔꯤꯑꯌꯦꯦ ꯑꯣ ꯐꯣꯔ ꯏꯌꯥꯔꯁꯀꯤꯔꯥ ꯊ꯭ꯔꯤ ꯏꯔꯁꯀꯤꯔꯥ
ꯐꯣꯔ ꯏꯔꯁꯀꯤ
ꯑꯣ ꯑꯗꯨꯗꯤ ꯑꯩꯈꯣꯏ ꯕꯦ ꯃꯥꯟꯅꯔꯝꯒꯅꯤꯅ
ꯑꯥ
ꯑꯩꯁꯨ ꯐꯣꯔ ꯌꯦꯁ ꯇꯧꯔꯗꯤ ꯍꯟꯗꯛꯁꯦ ꯂꯣꯏꯒꯗꯕꯅꯦꯕ ꯑꯩꯅ ꯊ꯭ꯔꯤ ꯏꯔꯁ ꯇꯧꯕ ꯑꯗꯨꯒꯤ ꯂꯥꯁ ꯌꯌꯥꯔꯗꯨ ꯂꯣꯏꯔꯦ ꯑꯩꯗꯤ
ꯑꯣ ꯑꯣ
ꯐꯌꯦ ꯀꯨꯏꯒ ꯂ ꯀꯅ ꯂꯩ ꯑꯩ ꯍꯧꯖꯤꯛꯇꯤ ꯏꯊꯟꯇ ꯂꯩꯕꯅꯤꯅ
ꯑ
ꯇꯨꯝꯃꯗꯤ ꯅꯣꯏꯒꯅꯤ ꯑꯗꯨꯒꯤ ꯇꯨꯝꯅꯤꯡꯗꯕ
ꯍ
ꯂꯧꯗꯤ ꯁ
ꯂꯧꯗꯤ ꯆꯠꯇꯦ ꯍꯟꯗꯛꯇꯤ ꯆꯠꯇꯦ ꯑꯩꯗꯤ ꯆꯤꯡꯗ ꯂꯩꯇꯦ ꯌꯨꯝꯗ ꯅꯠꯇꯦ
ꯑꯣ
ꯏꯝꯐꯥꯜꯗ ꯂꯩꯌꯦ ꯑꯩꯗꯤ ꯃꯇꯝꯅꯤꯅ ꯑꯗꯨꯝ ꯂꯧ ꯁꯔꯤ ꯍꯣꯏꯣꯏ ꯍꯣꯏ ꯂꯧꯒꯤꯦ ꯃꯇꯝꯅꯤ ꯍꯣꯏ ꯅꯪꯗꯤ ꯈꯨꯣꯟꯗ ꯂꯩ ꯕꯒꯔ
ꯑꯥ ꯑꯩ ꯈꯨꯟꯗ ꯑꯃꯨꯛ ꯂꯥꯛꯑꯦ
ꯂꯥꯛ ꯑꯦ ꯎ ꯑ ꯑꯩꯅ ꯁꯤ ꯕꯣꯔꯗꯤꯡꯗ ꯊꯕꯛ ꯇꯧꯕꯀꯣ
ꯑꯣ
ꯁꯤꯡ ꯌꯦꯡꯁꯤꯟꯕ꯭ꯔꯣ ꯍꯣꯏ ꯋꯥꯔꯗꯦꯟ ꯑꯣꯏꯕꯒꯤ ꯕꯣꯔꯗꯤꯡꯒꯤ ꯑꯗꯨꯒꯤ ꯆꯠ꯭ꯔꯦ
ꯑ
ꯑꯩꯗꯤ ꯀꯣꯂꯦꯖ ꯀꯥ ꯀꯥꯔꯒ ꯇꯧꯕꯅꯤꯗ ꯅꯍꯥꯟꯗꯣꯀꯣ ꯀꯣꯂꯦꯖ ꯀꯥꯔꯒ ꯇꯧꯕꯗꯣ ꯀꯣꯂꯦꯖ ꯂꯣꯏꯔꯦ ꯑꯗꯨꯒ ꯁꯤꯁꯨ ꯍꯟꯗꯛ ꯆꯍꯤꯅ ꯂꯣꯏꯔꯦꯒꯅꯤ ꯑꯩ ꯇꯧꯔꯔꯣꯏ
ꯑꯣ
ꯀꯌꯥꯗꯤ ꯑꯗꯨꯝ ꯌꯦꯡꯁꯤꯟꯕꯔꯣ ꯌꯥꯗꯦꯗ
ꯑꯣ
ꯐꯩꯌꯦ
ꯐꯩꯌꯦ ꯑꯗꯨꯝ ꯌꯦꯡꯁꯤꯟꯕꯗꯣ ꯎ ꯁꯤꯗ ꯏ ꯁꯔ ꯈꯨꯗꯤ ꯀꯅꯁꯂꯥ ꯀꯥꯔꯃ ꯑꯗꯨꯝꯁꯨ ꯇꯧꯕ ꯍꯥꯏꯅ ꯈꯜꯂꯕꯀꯣ ꯆꯪꯕꯗ ꯍꯧꯖꯤꯛꯁꯦ ꯊꯕꯛ ꯌꯥꯝꯅꯗꯤ ꯂꯩꯌꯦ ꯑꯗꯣ ꯑꯩꯈꯣꯏꯒ ꯆꯥꯟꯅꯕ ꯊꯕꯛ ꯑꯗꯨꯝ ꯊꯤꯔꯗꯤꯀꯣ ꯗꯥꯏ ꯌꯥ ꯇꯦ ꯎꯝ ꯑꯩꯗꯤ ꯇꯣꯛꯈ꯭ꯔꯅꯤ ꯃꯄꯥꯟꯗ ꯑꯣꯏꯅ ꯇꯧꯅꯤꯡꯈ꯭ꯔꯦ
ꯑ ꯃ
ꯃꯄꯥꯟꯗꯤ ꯑꯣꯖꯥ ꯇꯔꯧꯕ ꯌꯥꯝ ꯅꯨꯡꯉꯥꯏꯕꯅꯦ ꯑꯗꯨ ꯃꯄꯥꯟꯗ ꯑꯣꯖꯥ ꯇꯧꯕꯁꯦ ꯃꯤ ꯈꯔ ꯑꯗꯨꯗꯤ ꯌꯥꯝ ꯂꯨꯋꯦ ꯍ ꯃꯤ ꯈꯔ ꯑꯗꯨꯗꯤ ꯌꯥꯝ ꯂꯅꯨꯡꯉꯥꯏ ꯍꯥꯏ
ꯎꯝ ꯃꯣꯏ ꯁ꯭ꯀꯨꯜ ꯁ꯭ꯀꯨꯜꯒꯤ ꯃꯇꯨꯡ ꯏꯟꯅꯁꯨ ꯑꯣꯏꯗ
ꯍꯥꯏꯗꯤ ꯈꯔ ꯏꯁꯇ꯭ꯔꯤꯛ ꯑꯣꯏꯕ ꯁ꯭ꯀꯨꯜꯗꯤ ꯋꯥꯔꯝꯒꯅꯤꯗꯣ ꯑꯦ ꯑꯣꯖꯥ ꯑꯣꯏꯕꯁꯨ ꯑꯁ ꯊꯊꯥ ꯅꯠꯇꯦ ꯈꯪꯉꯦ ꯑꯗꯛ ꯀꯁꯨꯗꯦꯟ ꯁꯤꯁꯦ ꯑꯁ ꯑꯩꯈꯣꯏ ꯃꯇꯝꯒ ꯌꯥꯝ ꯇꯣꯡꯉꯥꯂꯦ ꯍꯧꯖꯤꯛꯇꯤ ꯃꯣꯏꯗꯤ ꯐꯨꯕꯁꯨ ꯌꯥꯗꯦ ꯑꯩꯈꯣꯏ ꯃꯇꯝꯅꯗꯤ ꯑꯁ ꯎ ꯍꯦꯛ ꯍꯥꯏꯕꯗꯤ ꯑꯩꯈꯣꯏꯗꯤ ꯌꯥꯝ ꯀꯤꯔꯤꯅ ꯃꯣꯏꯗꯤ ꯅꯠꯇꯅ ꯆꯤꯟ ꯈꯨꯝꯃꯦꯕ ꯑꯣꯖꯥꯕꯨ
ꯎꯝ
ꯑ ꯏꯕꯁꯨ ꯂꯩꯇꯦ ꯏ ꯀꯥꯏꯕꯁꯨ ꯂꯩꯇꯦ ꯍꯗ ꯀꯦ ꯃꯥꯁꯤ
ꯎ
ꯃꯃꯥ ꯃꯄꯥꯅꯁꯨ ꯑꯁ ꯂꯩꯕꯅꯦ ꯌꯥꯝ ꯁꯞꯄꯣꯔꯠ ꯇꯧꯕꯅꯤ ꯑꯩ ꯀꯜꯂꯦ ꯑꯗꯨꯒꯤ ꯑꯩꯗꯤ ꯑꯣꯖꯥ ꯔꯦꯗ
ꯑꯗꯨꯒ ꯃꯄꯥꯟꯂꯣꯝꯗ ꯌꯥꯝ ꯐꯕ ꯁ꯭ꯀꯨꯜꯒꯨꯝꯕ ꯑꯣꯖꯥ ꯅꯨꯡꯉꯥꯏꯕꯒꯨꯝꯕ ꯁꯦꯂꯔꯤꯁꯨ ꯌꯥꯕ ꯑꯗꯨ ꯑꯣꯏꯔꯗꯤ ꯇꯧꯕ ꯌꯥꯏ ꯍꯣꯏ ꯅꯠꯇ꯭ꯔꯗꯤꯁ ꯇꯅꯤꯗꯗ
ꯎ
ꯑꯗꯨꯝ ꯌꯥꯝꯅ ꯂꯩꯕꯅꯤꯗ ꯑ ꯅꯪꯅ ꯄꯥꯝꯕ ꯂꯩꯔꯗꯤꯀꯣ ꯎꯝ ꯑꯗꯨꯝ ꯖꯣꯏꯟ ꯇꯧꯕ ꯌꯥꯔꯅꯤ ꯑꯗꯨꯒ ꯑꯩꯈꯣꯏꯗꯤ ꯕꯤ ꯑꯦꯗꯁꯨ ꯇꯝꯍꯧꯗꯦ ꯌꯥꯒꯗꯥ ꯍꯟꯗꯒꯤꯗꯤ ꯕꯤ ꯑꯦꯀꯤ ꯗꯔꯀꯥꯔ ꯑꯣꯏꯗꯕꯅ ꯌꯥꯝꯅ ꯎꯝ ꯑꯥ ꯃꯅꯤꯄꯨꯔꯒꯤ ꯑꯗꯨꯝ ꯆꯪꯉꯗꯤ ꯇꯨꯋꯦꯜꯐ ꯂꯣꯏ ꯐꯥꯎ ꯑꯗꯨꯝ ꯌꯥꯕꯅꯦ
ꯃꯣꯏꯗꯤ ꯑꯩꯈꯣꯏ ꯅꯣꯔꯠ ꯏꯁ ꯁꯤꯡꯕꯨꯁꯨ ꯄꯥꯝꯁꯨ ꯄꯥꯝꯃꯦ ꯍꯥꯏꯔꯤꯗ
ꯎꯝ ꯄꯥꯝ
ꯄꯝ
ꯄꯥꯟꯅ ꯂꯩꯕ
ꯃꯄꯥꯟꯗ ꯂꯩꯕꯁꯨ ꯃꯣꯏꯒꯤ ꯑꯦꯛꯁꯄꯦꯟꯁꯀꯤ ꯑꯗꯨꯒꯨꯝꯕꯒꯤꯗꯤꯅꯦ ꯁꯅ ꯆꯠꯂꯤꯁꯦ ꯎ ꯑꯗꯨꯕꯨ ꯑꯦꯀꯣꯃꯣꯗꯦꯁꯟꯒꯨꯝꯕ ꯁ ꯄꯤꯌꯦ ꯍꯥꯏꯀꯣ ꯈꯔꯗꯤ ꯂꯩꯐꯝ ꯑꯗꯨꯝ ꯄꯤꯌꯦ ꯍꯥꯏꯌꯦꯦ ꯃꯤ ꯈꯔꯒꯤꯗꯤ
ꯑꯩꯈꯣꯏꯒꯤ ꯏꯃꯥꯟꯅꯕ
ꯏꯃꯥꯟꯅꯕꯤ ꯑꯃꯁꯨ ꯑꯣꯖꯥ ꯑꯣꯏꯌꯦꯕꯀꯣ ꯎ
ꯑ ꯑꯩ ꯃꯣꯏꯒꯤ ꯑꯦꯀꯣꯃꯤꯣꯗꯦꯁꯟꯗꯗꯤ ꯑꯗꯨꯝ ꯄꯤꯌꯦ ꯑꯗꯣ ꯑꯩꯈꯣꯏꯒꯤ ꯑꯦꯛꯁꯄꯦꯟꯁ ꯍꯥꯏꯕꯨ ꯆꯥꯕ ꯊꯛꯄ
ꯊꯛꯄ ꯑꯗꯨ ꯈꯛꯇ ꯉꯥꯏꯔꯦ ꯎꯝ
ꯑꯗꯨ ꯃꯥ ꯄꯩꯁꯥ ꯌꯥꯝ ꯁꯦꯚꯤꯡ ꯇꯧꯕ ꯉꯝꯕ꯭ꯔꯥ
ꯁꯤꯕꯤꯡꯒ ꯗꯤ ꯑꯩꯈꯣꯏꯅ ꯌꯨꯝꯗ ꯆꯠꯊꯣꯛ ꯆꯠꯁꯤꯟꯗ꯭ꯔꯗꯤ ꯑꯗꯨꯝ ꯂꯩꯒꯅꯤꯗ
ꯃꯥ ꯑꯗꯣ ꯀꯌꯥ ꯄꯤꯕ꯭ꯔꯥꯀꯣ ꯃꯥꯒꯤ ꯁꯦꯂꯕꯤꯦ
ꯃꯥꯒꯤꯦꯁꯤꯦ
ꯀꯁꯦ ꯀꯨꯟꯗꯤ ꯍꯦꯂ ꯃꯥꯅꯤ ꯑꯗꯨꯝ ꯏꯟꯀ꯭ꯔꯤꯃꯦꯟ ꯍꯥꯞꯄꯅꯦ ꯎꯝ
ꯑꯁ ꯈꯪꯉꯦ ꯑꯗꯨ ꯇꯧꯕꯅ ꯐꯒꯗ꯭ꯔꯥ ꯍꯥꯏꯗꯤ ꯑꯣꯖꯥ ꯇꯧꯕꯁꯦ ꯍꯥꯐ ꯗꯦ ꯈꯛꯇꯅꯤꯅ
ꯎꯝ
ꯎꯝ ꯑꯗꯣ ꯁ꯭ꯀꯨꯜꯒꯤ ꯑꯥꯔꯗꯣ ꯂꯣꯏꯔꯗꯤ ꯆꯠꯅꯤꯡ ꯆꯥꯅꯤꯡꯕ ꯃꯐꯝꯗ ꯆꯠꯄ ꯌꯥꯏꯅꯀꯣ
ꯎꯝ ꯌꯥꯗ
ꯉꯗꯤꯌꯥꯗ ꯊꯕꯛꯇꯤ ꯑꯗꯨꯝ ꯁꯤꯤꯟꯕꯅꯦꯀꯣ ꯊꯕꯛ ꯍꯥꯏꯕꯁꯦ ꯃꯈꯣꯏꯁꯦ ꯂꯦꯁꯟ ꯄ꯭ꯂꯥꯟꯒꯨꯝꯕ ꯁꯦꯝꯕ ꯀꯣꯏꯁꯟ ꯑꯟꯁꯔ ꯁꯦꯝꯕ ꯄ꯭ꯔꯤꯄꯦꯔꯦꯁꯟ ꯑꯗꯨꯃꯛꯅꯤꯅ
ꯎꯝ
ꯎ ꯍꯅꯦ ꯑꯁ ꯑꯗꯨ ꯃꯥ ꯀꯗꯥꯏꯗꯔ ꯂꯩꯕ
ꯃꯥ ꯆꯦꯟꯅꯥꯏꯗ ꯂꯩꯌꯦ
ꯑ ꯅꯨꯡꯉꯥꯏꯔꯝꯃꯅꯦꯕꯨꯗꯤꯁꯦꯅꯥꯏꯅꯦꯦ ꯄ ꯅ ꯆꯉꯗꯦꯜꯂꯤꯒ ꯅ ꯏꯁ ꯀ ꯇꯪꯥꯏꯔꯦꯀꯣ ꯕꯦꯡ꯭ꯂꯨꯣꯔ ꯗꯦꯂꯤ ꯑꯗꯨ ꯗꯦꯂꯤꯗ ꯆꯪꯁꯤꯔꯥ ꯈꯟꯕꯅꯦꯕ ꯏꯅꯦ ꯑꯃꯁꯨꯡ ꯍꯣꯁꯄꯤꯇꯥꯜ ꯑꯃꯗ ꯅꯔꯁ ꯑꯣꯏꯕꯒꯤ ꯑꯩꯗꯣ ꯆꯪꯃꯗꯤ ꯔꯤꯁꯦꯞꯁꯅꯤꯁꯀꯤ ꯊꯕꯛ ꯂꯩꯌꯦꯦ ꯕꯤ ꯑꯦ ꯂꯣꯏꯔꯒ ꯆꯪꯕꯒꯤꯗꯤ ꯇ꯭ꯋꯦꯟꯇꯤ ꯑꯩꯗꯨ ꯇ꯭ꯋꯦꯟꯇꯤ ꯐꯥꯏꯚ ꯃꯅꯨꯡꯗ ꯄꯤꯒꯅꯤ ꯍꯥꯏ ꯍꯥꯏꯌꯦꯕ ꯐ꯭ꯔꯦꯁꯁꯀꯤ
ꯑꯝ
ꯑꯣ ꯍꯟꯗꯛꯁꯦ ꯑꯩꯁꯤ ꯊꯕꯛ ꯇꯧꯕꯒꯤ ꯈꯨꯗꯛꯇ ꯂꯦꯞꯄ ꯌꯥꯗꯕ
ꯎꯝ
ꯁꯤꯒꯤꯁꯨ ꯃꯤ ꯊꯤꯒꯅꯤꯅ ꯃꯤ ꯊꯤꯕꯗꯣ ꯌꯥꯝ ꯋꯥꯏꯕ ꯍꯣꯏꯅꯦ
ꯑꯗꯨꯝ ꯅꯣꯏ
ꯑꯗꯨꯝ ꯅꯣꯏ ꯅꯦꯅꯦꯗ ꯑꯗꯨꯝ ꯊꯕꯛ ꯁꯨꯕꯅꯤꯅ ꯅꯪꯒꯤ ꯅꯪꯅ ꯊꯕꯛ ꯇꯣꯛꯑꯀꯥꯟꯗ ꯚꯦꯀꯦꯟꯁꯤ ꯑꯇꯣꯞꯄ ꯂꯩꯔꯗꯤ ꯑꯗꯨꯝ ꯆꯪꯕ ꯌꯥꯏꯅ ꯑꯗꯨ ꯑꯣꯏꯔꯁꯨ ꯃꯣꯏꯁꯦ ꯃꯥꯗꯤ ꯍꯔꯤꯌꯥꯅꯥꯗ ꯂꯩꯕ ꯑꯗꯣ ꯄꯣꯨ ꯌꯥꯝꯅ ꯄꯣꯂꯤꯨꯁꯟꯗ
ꯌꯥꯝꯕꯅꯤꯅ ꯍꯥꯏꯗꯤ ꯃꯣꯏꯗꯤ ꯐꯦꯛꯇꯔꯤꯁ ꯒꯥꯔꯤ ꯃꯣꯠꯂꯦꯅ ꯃꯣꯏꯗꯤ ꯗꯜꯂꯤ ꯍꯗꯤꯦ ꯋꯦꯗꯔꯒꯨꯝꯕꯗꯤ ꯕꯦꯡꯒꯂꯣꯔꯅ ꯐꯩꯌꯦ ꯍꯥꯏꯕ
ꯎꯝ
ꯎ ꯍꯣꯏ ꯕꯦꯡꯒ꯭ꯂꯣꯔꯗꯅ ꯑꯗꯨꯝ ꯅꯨꯡꯉꯥꯏꯗ ꯎꯝ ꯈꯪꯗ꯭ꯔꯦ ꯀꯗꯥꯏꯗ ꯆꯠꯂꯒ ꯀꯔꯤ ꯊꯕꯛ ꯇꯧꯁꯤꯦꯔ ꯈꯪꯗ꯭ꯔꯦ
ꯑꯩꯈꯣꯏ ꯃꯅꯤꯨꯔ
ꯃꯅꯤꯄꯨꯔꯒꯤꯗꯤ ꯑꯣꯖꯥ ꯑꯣꯏꯒꯦ ꯍꯥꯏꯔꯁꯨ ꯃꯣꯏ ꯕꯤ ꯑꯦꯗꯒꯨꯝꯕ ꯂꯣꯏꯗꯗꯤ ꯂꯧꯗꯦꯀꯣ ꯑꯗꯨ ꯂꯣꯏꯔꯁꯨ ꯁꯦꯂꯔꯤꯗꯣ ꯂꯤꯁꯤꯡ ꯇꯔꯦꯠ ꯅꯤꯄꯥꯜ
ꯑꯥ
ꯄꯩꯁꯥ ꯌꯥꯝꯗꯦ
ꯈꯪꯗꯗ
ꯑꯩꯈꯣꯏ ꯃꯅꯤꯄꯨꯔꯁꯦ ꯌꯥꯝꯅꯕꯨ ꯄꯤꯕ ꯌꯥꯔꯕꯅꯦ ꯋꯥꯁꯨ ꯋꯥꯕꯅꯦ ꯊꯕꯛꯇꯣ ꯎꯝ ꯋꯥ ꯑꯣꯖꯥ ꯑꯣꯏꯁ ꯌꯥꯝꯗ
ꯑꯗꯨꯒ ꯑꯗꯨꯝ ꯀꯦꯐꯦꯗꯒꯨꯝꯕ ꯇꯧꯕꯁꯤꯡꯒꯤꯅ ꯑꯃꯨꯛ ꯊꯕꯛ ꯁꯦꯂꯔꯤꯗꯣ ꯃꯥꯟꯅꯔꯦ ꯑꯣꯖꯒ
ꯍ ꯑꯣꯖꯥꯒꯤ ꯐꯕ ꯍꯥꯏꯕꯁꯦ ꯔꯦꯁꯄꯦꯛ ꯈꯛꯇ ꯐꯪꯉꯦ ꯍꯥꯏꯕꯩ ꯋꯥꯅꯤꯗ ꯃꯅꯤꯐꯦꯁꯄꯦꯛꯇꯤ ꯇꯧꯔꯦꯅ ꯃꯤꯁꯤꯡꯅ
ꯎꯝ
ꯀ ꯇꯥꯖꯩꯗ ꯍꯧꯖꯤꯛ ꯀꯁꯦ ꯂꯥꯏꯔꯤꯛ ꯇꯝꯕꯒꯤꯁꯨ ꯌꯥꯝ ꯋꯥꯈ꯭ꯔꯦ ꯏꯊꯟꯗ ꯂꯩꯕꯅꯦ ꯍꯥꯏꯕ ꯎꯍꯣꯏ ꯍꯧꯖꯤꯛꯇꯤ ꯏꯊꯟꯗꯅꯦ
ꯑꯣ
ꯑꯁꯤꯡꯣ ꯁ꯭ꯀꯨꯜ ꯆꯠ꯭ꯔꯦ
ꯑꯝ
ꯃꯣꯏ ꯁꯝꯃ ꯕ꯭ꯔꯦꯛ ꯊꯥꯗ꯭ꯔꯤꯕ꯭ꯔꯣ ꯑꯉꯥꯡꯁꯤꯡꯒꯤ ꯗꯦꯠ ꯊꯥꯔꯇꯤꯗꯨꯗ ꯍꯜꯂꯛꯄꯅꯦ ꯕꯣꯔꯗꯤꯡ ꯑꯩꯈꯣꯏꯗꯤꯀꯣ ꯑꯩꯅ ꯇ꯭ꯋꯦꯟꯇꯤ ꯅꯥꯏꯟꯗ ꯆꯪꯕ ꯃꯣꯏꯅ ꯊꯥꯔꯇꯤꯗ ꯂꯥꯛꯄ ꯑꯗꯨꯒ ꯉꯔꯥꯡ ꯗꯦꯠ ꯋꯥꯟꯗ ꯁ꯭ꯀꯨꯜ ꯍꯧꯕꯅꯦꯕ
ꯑꯣ
ꯁꯥꯡꯅꯄꯤꯤꯗꯦꯗ ꯍꯥꯏꯗꯤ ꯅꯍꯥꯟꯗꯣ ꯏꯔꯥꯡ ꯊꯣꯛꯄꯒꯤ ꯃꯇꯝ ꯈꯔ ꯁꯨꯊꯤ ꯑꯗꯨꯅ ꯑꯗꯨꯒꯤ ꯒꯚꯔꯃꯦꯟꯅ ꯑꯣꯔꯗꯔ ꯊꯣꯛꯄ ꯁꯨꯇꯤ ꯁꯥ ꯉꯥꯛꯄꯤꯕ ꯌꯥꯗ꯭ꯔꯦ ꯍꯥꯏꯅ ꯣꯏꯅꯦ ꯑꯉꯥꯡꯁꯤꯡꯅ ꯁꯨꯇꯤ ꯄꯤꯗ ꯑꯗꯨꯝ ꯍꯔꯥꯎꯕ ꯎ ꯑꯣꯖꯥ ꯁꯤꯡꯗ ꯀꯣꯛ ꯁꯥꯔꯃꯅꯤ ꯎ ꯑ ꯄꯪꯁꯨ ꯄꯪꯕ ꯑꯉꯥꯡꯈꯩꯁ